ꯍꯜꯂꯣ ꯍꯜꯂꯣ ꯑꯁ ꯀꯣꯏ ꯀꯣꯏ ꯇꯧꯔꯤꯒꯦ꯫
ꯑꯁ ꯑꯗꯨꯝ ꯄꯥꯡꯂꯩ ꯃꯔꯩꯔꯤꯗ꯫ ꯑꯗꯨꯝ ꯁꯥꯅ ꯁꯥꯕꯅꯦ ꯉꯁꯤꯗꯤ ꯀꯩꯅꯣ ꯌꯥꯝ ꯀꯥ ꯍꯦꯟꯅ ꯁꯥꯏꯗꯦ꯫
ꯁꯥꯏ ꯑꯗꯨꯅ ꯍꯧꯖꯤꯛ ꯀ꯭ꯂꯥꯏꯃꯦꯠ ꯆꯦꯟꯖꯁꯦ ꯑꯣꯏꯕꯤ ꯂꯥꯛꯑꯕꯅꯦ ꯑꯌꯪ ꯑꯁꯥꯁꯦ꯫ ꯁꯤ ꯀꯌꯥꯝ ꯀꯨꯏꯅ ꯀꯃꯥꯏꯅ ꯇꯧꯔꯒ ꯍꯤꯡ ꯉꯝꯗꯣꯔꯤꯕꯅ ꯈꯪꯗꯦꯅꯦ ꯑꯩꯈꯣꯏꯁꯦ꯫ ꯗꯦꯜꯂꯤꯒꯨꯝꯕ ꯒꯨꯍꯥꯇꯤꯒꯨꯝꯕꯗꯗꯤ ꯐꯖꯔꯃꯅꯤ ꯁꯥꯔꯤꯁꯦ꯫
ꯑꯁ ꯑꯩꯈꯣꯏꯅ ꯎ ꯋꯥ ꯊꯥꯕ ꯋꯥꯠꯄꯩꯅꯤꯗ ꯁꯥꯏ ꯁꯥꯏꯗꯤ ꯍꯥꯏ ꯅꯣꯡꯃꯇ꯫ ꯎ ꯋꯥ ꯊꯥꯕꯒꯤ ꯋꯈꯥꯜꯂꯣꯟꯗꯤ ꯑꯃꯇ ꯂꯩꯅꯗꯦ꯫
ꯎ ꯋꯥ ꯊꯥꯕ ꯀꯥꯡꯕꯨ ꯑꯃꯅ ꯎ ꯋꯥ ꯌꯥꯟꯊꯠꯄ ꯑꯗꯨꯗꯤ ꯀꯩꯝ ꯀꯥꯟꯅꯕ ꯄꯣꯔꯛꯇ꯭ꯔꯦꯕ꯫ ꯁꯣꯝ ꯀꯥꯡꯒꯨ ꯑꯃꯅ ꯎ ꯋꯥ ꯊꯥꯕ ꯀꯦꯝꯄꯦꯟ ꯇꯧꯕ꯫ ꯑꯁꯨꯝꯗ ꯀꯥꯡꯕꯨꯅ ꯆꯤꯡꯗ ꯋꯤꯝꯃꯤꯡ ꯀꯜꯇꯤꯚꯦꯁꯟ ꯇꯧꯕ ꯇꯦꯔꯦꯁ ꯀꯜꯇꯤꯚꯦꯁꯟ ꯇꯧꯕꯒꯤ꯫ ꯂꯣꯏ ꯌꯥꯟꯊꯠ ꯂꯩꯔꯦ ꯑꯗꯨꯗꯤ ꯁꯨꯝ ꯑꯦꯌ ꯐꯣꯔꯦꯁꯇꯦꯁꯟꯗꯗꯤ꯫ ꯏꯁꯇꯦꯁꯟꯒꯤ ꯆꯥꯡꯁꯦ ꯎ ꯊꯥꯒꯠꯄꯗꯗꯤ ꯅꯪ ꯆꯍꯤ ꯇꯔꯦꯠꯇꯒꯤ ꯇꯔꯥ ꯐꯥꯎꯛꯒꯤ ꯆꯥꯡ ꯆꯪꯅꯤ꯫ ꯑꯨ ꯑꯃ ꯌꯥꯟꯊꯠ꯫ ꯗꯤ ꯁꯣꯝꯅꯒꯤ ꯁꯀ ꯌꯥꯟꯈꯤꯗꯣꯏꯅꯤꯗꯣ ꯁ ꯃꯤꯅꯤꯠ ꯑꯃꯅꯤ ꯑꯗ ꯌꯥꯜꯂꯛꯇꯣꯏꯅꯤ꯫ ꯍꯧꯖꯤꯛꯇꯤ ꯎ ꯌꯥꯟꯕ ꯍꯥꯏꯅ ꯊꯥꯏꯅꯗꯤ ꯁꯤꯡꯆꯪꯅ ꯌꯥꯜꯂꯝꯕꯣ ꯌꯥꯟꯗ꯭ꯔꯦꯕ ꯍꯧꯖꯤꯛ꯫ ꯍꯧꯖꯤꯛ ꯏꯂꯦꯛꯇ꯭ꯔꯤꯛꯀꯤ ꯍꯣꯔꯥꯏꯗꯣ ꯄꯨ ꯀꯨꯍꯧꯗꯦ ꯎ ꯑꯃꯇ ꯊꯥꯗꯠꯄ ꯍꯥꯏꯁꯦ꯫ ꯖꯠ ꯖꯠꯖꯠ ꯊꯥꯗꯠꯂꯒ ꯎꯒꯨꯝꯕ ꯀꯩꯒꯨꯝꯕꯁꯦ ꯌꯥꯝ ꯇꯣꯏꯅ ꯌꯥꯟꯊꯠꯂꯛꯄ ꯑꯗꯨꯅꯅꯤꯗ꯫ ꯑ ꯍꯧꯖꯤꯛꯁꯤ ꯫
ꯃꯥꯅꯤ ꯑꯗꯣ꯫ ꯍꯣꯏ ꯏꯁꯤꯡ ꯏꯆꯥꯎꯁꯨ ꯊꯣꯛꯑꯦ ꯌꯥꯟꯊꯠꯂꯦ ꯑꯗꯨꯅꯕꯣꯗꯣ ꯑꯗꯨ꯫ ꯁꯥꯕꯒꯤ ꯆꯥꯡꯁꯨ ꯍꯦꯟꯒꯠꯂꯛꯑꯕꯅꯤ꯫ ꯀ꯭ꯂꯥꯏꯃꯦꯠ ꯆꯦꯟꯖ ꯇꯧꯔꯔꯕꯅꯤ ꯑꯗꯨꯗꯨꯅ ꯑꯩꯈꯣꯏꯅ ꯒ꯭ꯌꯥꯟ ꯇꯥꯔꯤꯕ ꯑꯩꯈꯣꯏꯅ꯫ ꯀꯥꯡꯕꯨ ꯑꯃꯅ ꯒ꯭ꯌꯥꯟ ꯇꯥꯗꯕ ꯀꯥꯡꯕꯨꯗꯨꯗꯤ ꯐꯖꯅ ꯑꯩꯈꯣꯏꯅ ꯑꯦꯋꯥꯔꯅꯦꯁ꯫ ꯈꯪꯅꯤꯡꯗꯦ ꯃꯣꯏ ꯒ꯭ꯌꯥꯟ ꯇꯥꯅꯕ ꯃꯣꯏꯒꯤ ꯁꯦꯟꯊꯣꯛ ꯂꯝꯕꯤꯗꯣ꯫ ꯑꯦ ꯎ ꯋꯥ ꯌꯥꯜꯂꯒ ꯑꯃ ꯇꯧꯔꯒ꯫ ꯍꯤꯡꯉꯝꯕꯁꯨ ꯌꯥꯏ ꯑꯃ ꯇꯧꯔꯔꯕꯁꯨ ꯌꯥꯏ ꯃꯣꯏꯒꯤ ꯇꯣꯉꯥꯟꯕ ꯍꯤꯡꯕ ꯌꯥꯕ ꯄꯨꯟꯁꯤꯗ ꯍꯤꯡꯕ ꯌꯥꯕꯒꯤ꯫ ꯇꯣꯉꯥꯟꯕ ꯂꯝꯕꯤꯗꯣ ꯑꯩꯈꯣꯏꯅ ꯌꯥꯠꯄꯤꯕ ꯑꯃ ꯆꯪꯉꯦ꯫ ꯑꯗꯨ ꯅꯠꯇ꯭ꯔꯒ꯫ ꯑꯗꯣ ꯃꯣꯏꯅ ꯌꯥꯟꯊꯠꯂꯦ ꯑꯗꯨꯅ ꯊꯥꯗ ꯌꯥꯗꯕꯗꯤ ꯅꯠꯇ꯭ꯔꯦꯅ ꯎ ꯋꯥꯗ ꯁꯥꯕ ꯈꯛꯀꯤ꯫ ꯁꯥꯕꯀꯤꯗꯁꯨ ꯅꯠꯇꯅ ꯎ ꯋꯥ ꯊꯥꯔꯒꯗꯤ ꯑꯣꯛꯁꯤꯖꯦꯟ ꯃꯣꯏꯅ ꯄꯤꯔꯒ ꯑꯩꯈꯣꯏ ꯍꯤꯡꯉꯤꯅꯦ ꯃꯣꯏ ꯂꯩꯇ꯭ꯔꯒꯗꯤ꯫ ꯑꯩꯈꯣꯏ ꯁꯤꯗꯤꯃꯤ ꯑꯩꯈꯣꯏ ꯂꯩꯇ꯭ꯔꯒꯁꯨ ꯃꯣꯏ ꯁꯤꯗꯤꯃꯤ ꯑꯗꯨꯅ ꯒ꯭ꯌꯥꯟꯗꯣ꯫ ꯒ꯭ꯌꯥꯟ ꯇꯥꯃꯤꯟꯅꯕ ꯃꯊꯧ ꯇꯥꯏꯌꯦ ꯑꯦꯋꯥꯔꯅꯦꯁꯇꯤ ꯌꯥꯝ ꯄꯤꯔꯕꯅꯤꯗ꯫
ꯒꯃꯦꯟꯅ ꯂꯧꯈꯠꯀꯗꯕ ꯏꯅꯤꯁꯦꯇꯤꯞ ꯑꯣꯏꯕ ꯍꯧꯖꯤꯛꯀꯤ ꯆꯤꯡꯗ ꯂꯩꯔꯝꯕ ꯀꯥꯡꯕꯨꯁꯤꯒꯤ꯫ ꯍꯥꯏꯇꯥꯔꯦ ꯃꯥꯒꯤ ꯆꯥꯅꯕ ꯊꯕꯛ ꯄꯤꯕ ꯆꯥꯅꯕ ꯊꯕꯛ ꯇꯧꯍꯟꯕ ꯍꯥꯏꯁꯤꯗꯤ꯫ ꯑꯩꯅ ꯅꯪꯅ ꯁꯤꯜꯂꯨꯕꯁꯨ ꯉꯝꯕ ꯅꯠꯇꯦꯗꯅ ꯁꯤꯗꯤ ꯒꯃꯦꯟꯟꯅ ꯁꯤꯟꯒꯗꯕ ꯊꯕꯛꯅꯦꯕ꯫ ꯒꯃꯦꯟꯅꯁꯨ ꯁꯤꯟꯕꯤꯗ꯭ꯔ ꯃꯥꯜꯂꯦ ꯁꯤꯒꯤ ꯃꯇꯥꯡꯁꯦ ꯑꯗꯨꯝ ꯑꯩꯈꯣꯏꯗ ꯁꯨꯝ ꯏꯟꯊꯣꯛꯄꯩ ꯃꯑꯣꯡꯗ ꯇꯧꯕꯗꯣ꯫ ꯑꯗꯨꯅꯗꯤ ꯀꯔꯤ ꯍꯥꯏꯅꯤ ꯍꯥ꯫ ꯍꯜꯂꯣ ꯇꯔꯈ꯭ꯔꯕ꯫ ꯎꯝ꯫